ꯇꯕ꯭ꯔꯣ ꯇꯥꯏ ꯇꯥꯏ ꯀꯗꯧꯔꯒ
ꯆꯠꯔꯒ ꯂꯩꯑ ꯆꯥꯛ ꯆꯥꯕ ꯂꯣꯏꯔ ꯂꯩꯑꯦ ꯍꯧꯖꯤꯛꯀꯤ
ꯌꯥꯝ ꯐꯥꯏꯩꯅ ꯌꯥꯝ ꯏꯪꯕ꯭ꯔꯣ
ꯍꯥꯥ
ꯏꯕ
ꯀꯩꯒꯤ
ꯏꯉ ꯍꯕ ꯅꯪ
ꯎꯝ ꯇꯋꯤꯔꯣ
ꯑꯥꯎ
ꯏꯪꯗꯦꯗ ꯀꯃꯥꯏꯅ ꯏꯪꯒꯦꯔꯣ ꯍꯧꯖꯤꯛ ꯍꯧꯖꯤꯛ ꯑꯩꯗꯣ ꯆ ꯀꯩꯅꯣ ꯏꯔꯨꯕ ꯂ ꯂꯣꯏꯁꯨ ꯂꯣꯏꯗ꯭ꯔꯤꯉꯩꯗꯀꯣ ꯃꯣꯏꯁꯦ ꯆꯥꯛ ꯆꯥꯅꯕ ꯀꯥꯎꯕ ꯀꯣ ꯁꯤꯁꯨꯣ ꯑꯗꯨꯒꯤ ꯊꯨꯅ ꯏꯔꯨꯑꯦ ꯑꯗꯨꯒ ꯏꯔꯨꯕ ꯍꯦꯛ ꯂꯣꯏꯔꯒ ꯀꯩꯅꯣ ꯐꯤꯔꯣꯜꯗ ꯁꯦꯠꯂꯒ ꯆꯥꯛ ꯆꯥꯕꯅꯦꯕ
ꯎꯝ
ꯑꯗꯨꯕꯨꯀꯣ ꯌꯥꯝ
ꯑꯦꯅꯤꯥꯅꯤꯕꯅ ꯌꯥꯝ ꯆꯥꯅꯤ
ꯑꯩ ꯆꯥꯛꯗꯤ ꯍꯥꯞꯇꯤꯀꯣ ꯑꯦ
ꯎꯝ
ꯆꯥꯛꯇꯤ ꯍꯥꯞꯇꯦ ꯑꯩꯒꯤ ꯄ꯭ꯂꯦꯠꯇ ꯑꯗꯨꯝ ꯀꯩꯅꯣ ꯊꯝꯕꯤꯕꯁꯨ ꯈꯛꯇꯅꯦ ꯏ ꯆꯥꯕ ꯑꯗꯨꯕꯨ ꯃꯊꯦꯜꯗꯣ ꯌꯥꯝꯃꯦꯕꯣ ꯉꯁꯤꯗꯣ
ꯎꯝ ꯌꯥꯝꯃꯝꯒꯅꯤ ꯀꯔꯤꯝ ꯊꯕ꯭ꯔꯣ
ꯑꯥ ꯊꯔꯣꯏ ꯊꯔꯣꯏꯒꯤ ꯁꯤꯡꯖꯨ ꯍꯥꯏ ꯀꯔꯤ ꯍꯥꯏꯗ꯭ꯔꯥ ꯆꯠꯅꯤ ꯀ ꯎꯁꯣꯏ ꯎꯁꯣꯏꯁꯨ ꯆꯥꯇꯅꯤ ꯇꯧꯋꯦ ꯑꯗꯨꯒ ꯆꯥꯇꯅꯤ ꯑꯃꯁꯨ ꯂꯩꯑ ꯑꯗꯨꯒ ꯍꯟꯖꯥꯡꯁꯨ ꯉꯁꯥꯏ ꯄꯨꯔꯛꯄꯗꯣ ꯉꯥ ꯑꯩ ꯄꯤꯛꯕꯤꯕꯗꯣ ꯀꯩꯅꯣ ꯑꯗꯨꯗꯣ ꯐ꯭ꯔꯥꯏ ꯇꯧꯕꯤꯗ꯭ꯔꯒꯣ ꯍꯤꯟꯖꯥꯛ ꯊꯧꯕꯤꯌꯦꯕ
ꯍꯥꯎꯕ꯭ꯔꯣ
ꯑꯋꯣꯏ
ꯅꯪ ꯅꯃꯅꯗ ꯊꯣꯡꯕꯤꯕ꯭ꯔꯣ
ꯗꯗꯥꯗꯅꯦ ꯑꯗꯨꯁꯨ ꯑꯗꯨꯒ ꯌꯦꯟꯗꯦꯝꯒ ꯀꯔꯤꯅꯣ ꯉꯥ ꯉꯥ ꯑꯁꯥꯡꯕꯗꯣ
ꯑꯩ ꯈꯪꯏ
ꯑꯗ ꯑꯗꯨꯒ ꯊꯣꯡꯝꯕꯤꯌꯦꯦ ꯑꯗꯨꯒ ꯃꯥꯏꯔꯦꯟ ꯃꯅꯥꯁꯨ ꯊꯣꯡꯝꯕꯤꯌꯦ ꯃꯁꯤ ꯌꯥꯝꯃꯦꯕ
ꯑꯗꯨꯗꯥꯏꯗꯒꯤ ꯅꯨꯃꯤꯠ ꯑꯃꯗꯨ ꯑꯗꯨꯝ ꯆꯥꯔꯗꯤ ꯂꯣꯏꯔꯦꯍꯦ
ꯑꯦꯟꯁꯥꯡ ꯑꯍꯨꯝ ꯀꯩꯅꯣ ꯃꯦꯠꯃꯣꯛ ꯃꯦꯠꯄꯗꯨ ꯑꯍꯨꯝ ꯍꯥꯏꯁ ꯉꯝꯗ꯭ꯔꯦ ꯉꯝꯗ꯭ꯔꯦ
ꯑꯗꯨꯃꯥꯏꯅ ꯆꯥꯔꯗꯤ ꯂꯣꯏ ꯃꯨꯠꯈ꯭ꯔꯅꯤ
ꯑꯩꯅ ꯅꯠꯇꯦꯀꯣ ꯃꯣꯏꯅ ꯁꯦꯝꯕꯤꯕꯒꯤ ꯑꯗꯨꯝ ꯆꯥꯕꯅꯤꯗ
ꯅꯪꯁꯨ ꯆꯥꯅꯤꯡꯕꯒꯤ
ꯆꯥꯅꯤꯡꯕꯒꯤ ꯆꯥꯏꯔꯤꯅꯦ ꯑꯗꯩ ꯎꯁꯣꯏꯗꯤ ꯌꯥꯝ ꯄꯥꯝꯗꯦꯗ ꯑꯦ ꯎꯁꯣꯏꯗꯤ ꯀꯩꯅꯣ ꯑ ꯍꯧꯖꯤꯛ ꯍꯧꯖꯤꯛꯀꯥꯟꯒꯤ ꯎꯁꯣꯏ ꯀꯩꯅꯣ ꯑꯗꯨꯝ ꯆꯥꯕꯗꯣ ꯂꯧꯔꯒ ꯑ ꯆꯥꯕꯗꯨꯗꯤ ꯑꯩꯗꯤ ꯌꯥꯝ ꯄꯥꯝꯗꯦ
ꯅꯪ ꯍꯩꯅꯗꯦ
ꯎꯝ ꯃꯦꯠꯂꯒ ꯆꯥꯕꯗꯣ ꯃꯣꯔꯣꯛ ꯃꯦꯠꯂꯒ ꯆꯥꯕꯗꯣ ꯑꯗꯨꯗꯣ ꯌꯥꯝ ꯄꯥꯝꯗꯦ ꯍꯥꯏꯕ
ꯑꯣ ꯌꯥꯝ ꯐꯩꯌꯦ
ꯑꯗꯨ ꯎꯇꯤꯒꯤꯗꯤ ꯍꯥꯎꯋꯦꯕꯀꯣ
ꯈꯣꯏꯁꯨ ꯎꯇꯤꯅꯦꯗ
ꯉꯁꯤ
ꯎꯝ ꯈꯪꯗꯦ ꯁ꯭ꯀꯦꯝ ꯔꯣ ꯑꯃ ꯁ꯭ꯀꯦꯝꯒ ꯃꯁꯛꯒ ꯀꯥꯎꯈ꯭ꯔꯦ ꯎꯇꯤꯒ
ꯎꯠꯇꯤꯗꯤꯀꯣ ꯑꯩ ꯍꯥꯏꯔꯒꯦ ꯎꯁꯣꯏ ꯊꯝꯒꯅꯤ ꯑꯗꯨꯒ ꯑ ꯀꯔꯤꯅꯣ
ꯑꯣ ꯑꯗꯨꯗꯤ ꯎꯇꯤ ꯅꯠꯇ꯭ꯔꯦ ꯁ꯭ꯀꯦꯝ ꯑꯣꯏꯔꯝꯅꯤ
ꯑꯣ ꯆꯥꯛ ꯊꯝꯕꯗꯣ
ꯎꯝ
ꯑꯣ ꯑꯗꯨꯗꯤ ꯁꯒꯦꯝꯅꯦ ꯁꯒꯦꯝ ꯄꯣꯝꯕ
ꯁꯥꯁ ꯌꯥꯝ ꯍꯩꯔꯦꯀꯣ
ꯍꯩꯇ꯭ꯔꯗꯤ ꯇꯨꯠ
ꯎꯝ ꯇꯠ ꯅꯪꯗꯤ ꯌꯥꯝ ꯍꯩꯔꯦ ꯍꯩꯔꯦ ꯑꯗꯨꯃꯥꯏ ꯍꯥꯏꯒꯦꯗꯝ
ꯆꯒꯦꯝ ꯄꯣꯝꯕ ꯍꯥꯏꯕꯅꯦ ꯑꯗꯨꯗꯣ ꯎꯠꯇꯤ ꯅꯠꯇꯦ ꯆꯒꯦꯝꯄꯣꯝꯕꯥ
ꯌꯥꯝ ꯍꯩꯔꯦ ꯏꯅꯥꯎꯅꯨꯄꯤꯁꯤ ꯌꯥꯝ ꯍꯩꯔꯦ
ꯑꯗꯨꯒ ꯍꯧꯖꯤꯛꯁꯦ ꯎꯝ
ꯑ
ꯎꯝ ꯆꯤꯆꯦꯈꯣꯏ ꯆꯤꯆꯦꯈꯣꯏ ꯆꯤꯆꯦꯒꯤ ꯏꯃꯥ ꯏꯄꯥ ꯃꯣꯏ ꯂꯥꯛꯑꯦꯕ ꯀꯩꯅꯣ ꯎꯝ ꯉꯔꯥꯡꯗꯣ ꯄꯨꯔꯤ ꯆꯥꯏꯌꯦ ꯑꯩꯈꯣꯏ ꯄꯨꯔꯤ ꯁꯦꯝꯔꯒ ꯆꯥꯏꯌꯦ ꯉꯔꯥꯡꯁꯨ ꯑꯗꯨꯒ ꯉꯁꯤꯁꯨ ꯆꯥꯅꯤꯡꯉꯥꯏ ꯂꯩꯕꯀꯣ ꯑꯗꯨ ꯆꯥꯅꯕ ꯂꯥꯛꯑꯦ
ꯑꯥ ꯅꯪ ꯁꯦꯝꯕ꯭ꯔꯣ ꯅꯪ ꯁꯦꯝꯕ ꯍꯩꯕ꯭ꯔꯣ ꯍꯩꯔꯝꯃꯣꯏꯅꯦ
ꯑꯩꯅ ꯃꯣꯏꯅ ꯊꯝꯒꯅꯤ ꯈꯥꯡꯂꯥꯏꯗ ꯑꯗ ꯑꯩꯅ
ꯉꯧꯔꯅꯤ
ꯉꯥꯎꯔꯒ ꯎꯝ ꯉꯧꯕ ꯑꯩꯅ ꯉꯧꯕ
ꯉꯥꯎꯔꯒ ꯉꯧꯕ ꯑꯣ ꯌꯥꯏ
ꯉꯧꯔꯒ ꯇꯦꯁ ꯇꯧꯋꯥ ꯆꯥꯕ ꯃꯍꯥꯎ ꯋꯥꯍꯥꯎꯗꯣ ꯀꯔꯤ ꯇꯧꯕ꯭ꯔꯥ ꯍꯥꯏ ꯈ꯭ꯔꯤ ꯀꯃꯥꯏꯅ ꯇꯧꯕ꯭ꯔꯣ ꯍꯥꯏꯕꯗꯣ ꯇꯦꯁ ꯇꯧꯕ ꯑꯍꯥ -ꯍꯥ -ꯍꯥ
ꯃꯍꯥꯎ ꯌꯦꯡꯕ ꯐꯥꯎ ꯑꯃ ꯑꯃꯅ ꯀꯣꯟꯅꯔꯔꯣꯏꯅꯦ ꯅꯪꯗꯤ
ꯏꯁ ꯅꯣꯛꯅꯤꯡꯉꯦ ꯈꯪꯁꯨ ꯈꯪꯗ꯭ꯔꯒ ꯃꯍꯥꯎ ꯌꯦꯡꯗꯦꯗ ꯐꯥꯒꯤ ꯇꯧꯕꯅꯤ ꯍꯥꯏꯌꯦ ꯁꯨꯝ ꯍꯥꯏꯕꯅꯤꯗ ꯃꯍꯥꯎ ꯌꯦꯡꯕꯒ ꯑꯗꯨ ꯇꯧꯗꯦ ꯑꯩ
ꯑꯩꯗꯤ ꯗꯨꯝ ꯇꯧꯒꯜꯂꯦꯗ ꯇꯧꯒꯗꯕꯅꯦ ꯑꯩꯗꯤ ꯌꯥꯝ ꯇꯧꯋꯦ
ꯈꯪꯉꯦ ꯑꯩ
ꯈꯪꯉꯣ ꯈꯪꯉꯣ
ꯑꯩꯗꯤ ꯃꯍꯥꯎ ꯌꯦꯡꯗꯦ
ꯎꯝ ꯎꯝ
ꯀꯩꯗꯧꯔꯤꯅꯣ
ꯗꯨꯝ ꯌꯦꯉꯤꯗ ꯍꯥ
ꯀꯩꯗꯧꯔꯤꯅꯣ
ꯃꯃꯨꯡꯗ ꯍꯤꯞꯄꯒ ꯂꯩꯔꯦ ꯇꯨꯝꯁꯤꯔꯥꯟꯅ ꯇꯧꯅꯤꯅꯦ
ꯑꯦ ꯍꯧꯖꯤꯛ ꯇꯨꯝꯗꯣꯏꯕ
ꯑꯥꯎ
ꯅꯍꯦ
ꯄꯒꯤꯗꯕꯅꯤ ꯇ ꯃꯌꯦꯛꯦ ꯍꯧꯖꯤ
ꯍꯧꯖꯤꯛ ꯍꯧꯖꯤꯛ ꯍꯧꯖꯤꯛ ꯍꯤꯕ꯭ꯔꯒ ꯍꯣꯔꯦꯟ ꯄꯨꯡ ꯑꯃ ꯑꯅꯤꯗ ꯇꯨꯝꯗꯔꯣ
ꯅꯠꯇꯦꯍꯦꯨꯝ ꯐꯪꯒꯤ ꯇꯧꯕꯅꯦ ꯑꯩ ꯇꯨꯝꯅꯤꯡꯕ ꯑꯝꯇꯅ ꯑꯗꯨꯝ ꯇꯨꯝꯕꯅꯦ ꯑꯩꯗꯤ ꯑꯗꯨꯗ ꯍꯧꯒꯠꯅꯤꯡꯕ ꯃꯇꯝꯗ ꯁꯤꯅꯦ ꯅꯨꯡꯉꯥꯏ ꯅꯨꯡꯉꯥꯏꯌꯦ ꯍꯥꯏꯕꯁꯦ ꯁꯤꯅꯦ ꯑꯩꯒꯤ ꯄꯨꯟꯁꯤꯁꯦ
ꯏ ꯌꯥꯗꯦ ꯌꯥꯗꯦ
ꯅꯪꯗꯤꯦ ꯅꯪ ꯆ ꯑꯗꯨꯝ ꯇ ꯃꯪꯅ
ꯑꯩꯗꯤ ꯇꯨꯝꯅꯤꯡꯕ ꯃꯇꯝꯗ ꯇꯨꯝꯃꯨꯗꯦ ꯇꯨꯝꯗꯦ ꯍꯥꯏꯕ
ꯑꯗꯨꯅꯠꯇ
ꯀꯥꯏꯗ
ꯅꯍꯟꯁꯥꯡ ꯌꯦꯟꯁꯥꯡꯁꯨ ꯑꯝꯇ ꯊꯣꯡꯕ ꯇꯥꯗꯦꯗꯅ
ꯑꯩ ꯆꯥꯛ ꯌꯦꯟꯁꯥꯡ ꯊꯣꯡꯉꯦ ꯍꯥꯏꯕꯗꯣ ꯑꯃꯁꯨ ꯇꯥꯗ꯭ꯔꯤ ꯌꯥꯕ꯭ꯔꯥ
ꯑꯥꯎ ꯇꯥꯗ꯭ꯔꯤꯌꯦ ꯑꯪ ꯅꯟꯗꯤ ꯀ꯭ꯔꯤ ꯈꯟꯕꯅꯦ
ꯅꯍꯥꯟꯗꯣ ꯑꯩ ꯑꯩ ꯊꯣꯡꯉꯦ ꯍꯥꯏꯕꯗꯣ ꯑꯗꯨ ꯃꯇꯝꯗ ꯅꯪ ꯑꯩꯉꯣꯟꯗ ꯀꯩꯅꯣ ꯄꯥꯎ ꯐꯥꯎꯅꯗꯕꯒꯤ ꯑꯣꯏꯔꯝꯅꯤ
ꯑꯣ ꯑꯗꯨ ꯑꯣꯏꯔꯝꯅꯦ
ꯊꯣꯡꯅꯤꯍꯦ ꯐꯖꯅ ꯊꯣꯡꯅꯤꯍꯦ ꯊꯣꯡꯕ ꯍꯩꯕꯅꯤꯍ ꯅꯍꯥꯟ ꯀꯣ ꯑꯩꯈꯣꯏ ꯏꯆꯦ ꯈꯣꯏ ꯗꯤꯁꯦꯝꯕꯔ ꯖꯅꯋꯥꯔꯤ ꯑꯗꯨꯋꯥꯏꯗ ꯑꯣꯏꯔꯝꯅꯤ
ꯎꯝ
ꯖꯅꯋꯥꯔꯤꯗ ꯑꯣꯏꯔꯝꯅꯦ ꯑꯩꯈꯣꯏꯗꯣ ꯆꯥꯛ ꯆꯥꯃꯤꯟꯅꯕꯀꯣ
ꯎꯝ
ꯅꯠꯇ ꯁꯦꯝꯕꯔꯅꯤꯅꯤ ꯁꯦꯝꯕꯔꯅꯅꯤ ꯏꯆꯦꯒꯤ ꯑ ꯀꯩꯅꯣ ꯃꯃꯥꯟꯅꯕꯤꯗꯣ ꯂꯨꯍꯣꯡꯒꯗꯧꯕ ꯂꯩꯕꯀꯣ
ꯎꯝ
ꯑꯗꯨ ꯃꯇꯝꯗ ꯑꯩꯕꯨ ꯉꯥꯅꯨ ꯊꯣꯡꯉꯣ ꯍꯥꯏꯕꯀꯣ ꯑꯩꯅ ꯊꯣꯡꯕ ꯑꯁ ꯍꯥꯎꯋꯦ ꯍꯥꯎꯋꯦ ꯍꯥꯎꯋꯦ ꯑꯗꯨꯝ ꯊꯣꯝꯕꯤꯌꯣ ꯊꯣꯝꯕꯤꯌꯣ ꯍꯥꯏꯅꯦ
ꯑꯦꯁ ꯑꯣ ꯍꯧꯥꯎꯔꯝꯕꯤꯅꯦ ꯍꯧꯥꯎꯔꯝꯕꯤꯅꯦ ꯍꯧꯔꯥꯡꯕꯤꯅꯤ
ꯑꯩꯅ ꯆ ꯐ꯭ꯔꯥꯏ ꯀꯩ ꯇꯧꯕꯅꯦꯕ ꯊꯥꯎꯗ ꯀꯩꯅꯣ ꯉꯥꯎꯕꯅꯦꯕ
ꯅꯣꯡꯃꯁꯥ ꯄꯨꯔꯛꯀꯦ ꯅꯪ ꯊꯣꯡꯉꯀꯣ
ꯎꯝ
ꯅꯪ ꯀꯩ ꯆ ꯅꯪ ꯀꯩ ꯆꯅ ꯄꯥꯝꯃꯦ ꯄꯝ꯭ꯔꯣ
ꯎꯛꯁꯥꯁꯨ ꯄꯝꯦ ꯎꯠꯁꯥꯍꯦꯅ
ꯎꯁꯥꯗꯤ ꯑꯩ ꯎꯁꯥꯗꯤ ꯑꯩ ꯆꯥꯕꯒꯦ ꯀꯌꯥ ꯍꯥꯏꯅꯗꯅ ꯆꯥꯕꯁꯨ ꯍꯩꯇꯦ
ꯑꯁ ꯑꯩꯗꯤ ꯑꯩꯗꯤ ꯍꯩꯅꯩ ꯌꯥꯝ ꯄꯥꯝꯃꯦ ꯑꯩꯗꯤ ꯑꯗꯨꯒ ꯉꯥꯅꯨꯁꯨ ꯍꯥꯎꯋꯦ
ꯎꯝ
ꯑꯗꯨꯒ ꯀꯔꯤꯅꯣ
ꯀꯔꯤꯅꯦ
ꯀꯩꯅꯣ
ꯅꯪꯗꯤ ꯆꯝꯐꯨꯠ ꯈꯛꯇꯅꯤ ꯊꯣꯡꯕ ꯍꯩꯕ
ꯍꯩꯕꯅꯦ ꯃꯤ ꯑꯩ ꯑꯩꯅ ꯊꯧꯔꯀꯥꯟꯗ ꯅꯪꯥ ꯆꯥꯕ ꯐꯪꯂꯔꯗꯤ ꯑꯁ ꯑꯁ ꯍꯥꯎꯋꯦ ꯑꯃꯨꯛꯀ ꯊꯣꯝꯕꯤꯌꯣ ꯍꯥꯏꯗꯧ ꯃꯥꯜꯂꯦ
ꯑ ꯁꯤ ꯗꯤ ꯅꯪ ꯑꯩꯈꯣꯏ ꯑꯩꯈꯣꯏꯒꯤ ꯌꯨꯝꯗ ꯂꯥꯛꯄ ꯃꯇꯝꯗ ꯈꯪꯉꯅꯤꯅ
ꯑꯁ ꯅꯪꯒꯤ ꯈꯨꯠꯁꯦ ꯅꯪꯅ ꯊꯣꯡꯕꯁꯦ ꯍꯥꯎꯋꯦꯕꯣ ꯍꯥꯏꯔꯛꯀꯅꯤ
ꯎꯝ ꯑꯗꯨꯝ ꯍꯥꯏꯅꯤ ꯍꯥꯏꯥꯏꯅꯤ ꯎꯝ ꯎꯝ ꯉꯁꯤꯗꯤ ꯉꯍꯥꯟ ꯇꯨꯝꯒꯗ꯭ꯔꯣ
ꯊꯦꯡꯩꯅ ꯇꯧꯅꯤꯡꯉꯁꯤ
ꯇꯨꯝꯃꯣ ꯇꯨꯝꯃꯣ ꯆꯦꯡ ꯇꯨꯝꯃꯨ ꯉꯟꯅ ꯇꯨꯝꯕ ꯌꯥꯗꯦꯀꯣꯅ
ꯎꯝ
ꯅꯁꯥꯗꯣ ꯌꯥꯝ ꯅꯣꯏꯈ꯭ꯔꯦ ꯃꯥꯅ
ꯎꯝ ꯑꯗꯨꯒ ꯀꯔꯤꯅꯣ
ꯀꯔꯤꯅꯤ ꯀꯅꯤ ꯀꯜ ꯆ ꯀꯦꯔꯣ
ꯂꯧ ꯍꯧ ꯇ ꯀꯦ
ꯑꯣ ꯆꯠꯂꯨ ꯆꯠꯂꯨ ꯅꯪꯗꯤ ꯃꯔꯝ ꯌꯥꯝ ꯑꯣꯛꯑꯦꯅꯦ
ꯃꯔꯝ ꯃꯣꯛꯄꯅꯦ ꯑꯗꯨꯒꯤ ꯐꯕꯅꯦ ꯐꯠꯇ꯭ꯔꯗꯤ
ꯌꯥꯝ ꯐꯩꯌꯦ ꯅꯪꯗꯤ ꯋꯥ ꯉꯥꯡꯅꯕꯁꯨ ꯌꯥꯝ ꯅꯨꯡꯉꯥꯏꯕ ꯑꯩ ꯉꯥꯡꯗ꯭ꯔꯁꯨ ꯅꯪ ꯑꯗꯨꯝ ꯉꯥꯡꯉꯦꯕ
ꯅꯪ ꯉꯥꯡꯅꯤꯡꯉꯥꯏ ꯂꯩꯇꯕ꯭ꯔꯣ
ꯉꯥꯡꯅꯤꯉꯥꯏꯗꯣ ꯂꯩꯔꯤꯕ ꯑꯩ ꯍꯧꯖꯤꯛ ꯑꯩꯈꯣꯏꯒꯤ ꯌꯨꯝꯗ ꯅꯠꯇꯦꯕ
ꯀꯥꯏꯗꯅꯣ
ꯑ ꯑꯣ ꯀꯩ ꯍꯥꯏꯁꯤꯔꯥ ꯑꯩꯈꯣꯏ ꯏꯄꯥꯒꯤꯀꯣ ꯏꯄꯥꯒꯤ ꯃꯆꯦꯒꯤ ꯌꯨꯝꯗ
ꯑꯣ
ꯑꯗꯨꯗ ꯇꯨꯝꯈ꯭ꯔꯒꯦ
ꯀꯩꯒꯤꯅꯣ
ꯁꯪꯅꯦꯦ ꯇꯨꯝꯕ ꯂꯥꯛꯑꯣ ꯍꯥꯏꯕ ꯃꯣꯏꯅ
ꯃꯤ ꯏꯁ
ꯑꯥꯎ
ꯑꯗꯣ ꯔꯨꯝꯗ ꯏꯊꯅ ꯇꯨꯡꯃꯤꯔꯣ ꯏꯊꯅ
ꯍꯥꯎ ꯊ ꯊꯅꯦ ꯇꯨꯡꯒꯅꯤ
ꯇꯨꯡꯗꯧ ꯃꯥꯟꯗꯦ ꯉꯁꯤꯗꯤ
ꯑꯩꯁ ꯉꯔꯥꯡꯁꯨ ꯑꯗꯨꯝ ꯇꯣꯡꯃꯤꯟꯅꯩ
ꯑꯗꯨꯗ
ꯎꯝ
ꯑꯣ
ꯑꯗꯨꯝ ꯇꯣꯝꯗ
ꯅꯨꯡꯉꯥꯏꯕ꯭ꯔꯣ
ꯅꯨꯡꯉꯥꯏꯅ ꯊꯟꯗ ꯇꯨꯝꯕꯅꯤꯅ ꯍꯥꯏꯗꯤ ꯐꯃꯨꯡꯒ ꯑ ꯑꯟꯗꯣ ꯑꯣꯟꯅ ꯆꯦꯟꯖ ꯇꯧꯈ꯭ꯔꯗꯤꯀꯣ ꯇꯨꯝꯕ ꯌꯥꯗꯦꯕ ꯑꯩꯗꯤ
ꯆ ꯃꯅꯦ
ꯎꯝ ꯏꯩꯅ ꯇꯣꯡꯕ
ꯑꯗꯨꯒ ꯑꯩꯁꯨꯅꯦ ꯑꯩꯒꯤ ꯌꯨꯝꯗ ꯑꯗꯨꯝ ꯇꯨꯡ ꯇꯨꯡ ꯇꯨꯔꯒ ꯏꯆꯦꯒꯤ ꯌꯨꯝꯗ ꯀꯨꯝꯕ ꯇꯨꯝꯕ ꯆꯠꯂꯗꯤꯀꯣ ꯇꯨꯝꯅꯤꯡꯗꯕ
ꯎꯝ ꯇꯨꯝꯅꯤꯡꯕ ꯐꯥꯎꯗꯕꯅꯦ
ꯎꯝ
ꯑꯁ ꯑꯩꯈꯣꯏꯒꯤ ꯌꯨꯝꯗꯗꯤ ꯑꯗꯨꯝ ꯇꯧꯗꯦꯅ ꯑꯗꯨꯝ ꯌꯥꯝꯁꯨ
ꯑꯗꯨ ꯑꯗꯨ ꯑꯣꯏꯔꯗꯤꯀꯣ ꯅꯪꯒꯤ ꯐꯃꯨꯡꯗꯣ ꯅꯪ ꯅꯪꯒꯤꯤ ꯐꯃꯗ ꯄꯨꯔ ꯄꯔ
ꯑꯩ ꯑꯩꯒꯤ ꯐꯃꯣꯟꯗ ꯌꯥꯝ ꯆꯥꯎꯋꯦ ꯑꯣ ꯇꯜꯂ ꯔꯣꯏꯁꯤ ꯎꯝ
ꯎꯔꯣ ꯆꯂꯣ
ꯁꯤꯅ ꯈꯒꯅꯤ ꯅꯪ ꯅꯪꯁꯨ ꯄꯨꯅꯤꯡꯉꯥꯏ ꯂꯥꯛꯑꯣ ꯏꯊꯟꯗꯗꯤ ꯉꯝꯃꯣꯏꯗ
ꯏꯁ ꯅꯪ ꯅꯍ ꯍꯧꯖꯤꯛꯀꯥꯟꯊꯅ ꯑꯗꯨꯝ ꯇꯨꯝꯨꯔꯒ ꯂꯩꯕ ꯅꯠꯇ꯭ꯔꯣ
ꯑꯗꯨ ꯑꯗꯨꯅꯤ
ꯄꯨꯕ ꯉꯝꯃꯣꯏ ꯍꯥꯏꯕ꯭ꯔꯥ
ꯑꯥꯎ ꯐꯪꯉ ꯎ ꯊꯟꯗꯛ ꯑꯃꯊꯟꯗꯛ ꯀꯅꯥꯅ ꯄꯨꯕ ꯉꯝꯒꯦ ꯍꯥꯏꯌꯦ ꯍꯥꯏꯔꯤꯕ꯭ꯔꯣ
ꯅꯪꯁꯨ ꯅꯪꯒꯤ ꯐꯉꯣꯟꯗ ꯑꯗꯨꯝ ꯍꯟꯗꯄꯅꯦ
ꯑꯩꯗꯤ ꯑꯩꯗꯤ ꯉꯝꯃꯤꯕꯣ
ꯎꯝ ꯃꯝꯒꯅꯤ
ꯉꯃꯦ
ꯉꯝꯃꯨ ꯉꯝꯃꯨ ꯅꯪꯗꯤ ꯅ ꯆꯤꯡ ꯌꯥꯝ ꯇꯝꯃꯅꯤꯅ ꯉꯝꯗ꯭ꯔꯁꯨ ꯉꯝꯃꯦ ꯑꯗꯨꯝ ꯍꯥꯏꯌꯦꯦ
ꯉꯋꯦ ꯑꯩꯒꯤ ꯑꯩꯒꯤ ꯐꯃꯨꯡꯗ ꯌꯥꯝ ꯄꯤꯛꯑꯦ ꯑꯩ ꯑꯩ ꯈꯛꯇ ꯇꯨꯝꯕꯒꯤ
ꯑꯣ ꯑꯩꯒꯤ ꯐꯃꯨꯡꯗ ꯃꯤ ꯑꯍꯨꯝ ꯇꯨꯝꯕ ꯌꯥꯏꯑꯕ
ꯑꯁ ꯑꯗꯨ ꯍꯨꯝꯕꯗꯣ ꯇꯨꯝꯅꯤꯡꯗꯦ ꯑꯩꯗꯤ
ꯎꯝ ꯑꯁ ꯊꯟꯊ ꯑꯣꯏꯕꯅꯤꯅ ꯑꯁ ꯀꯔꯤ ꯇꯨꯝꯅꯤꯡꯕꯁꯇꯥꯥꯗ ꯑꯗꯨꯝ ꯇꯨꯝꯃꯤꯟꯅ ꯍꯪꯋꯥꯣꯏꯒꯤꯁꯇꯥꯜ ꯇꯝꯝꯕꯁꯨꯦ ꯌꯥꯏ
ꯍꯪꯒꯣꯏꯒꯤ ꯆꯇꯥꯗꯣ ꯐꯖꯅ ꯇꯨꯝꯨꯔꯒ ꯂꯩꯔꯕꯅꯦ ꯁꯦꯝꯦ ꯃꯅꯥꯎ
ꯎꯝ ꯑꯩꯗꯤ ꯑꯗꯨꯝꯅꯤꯡ ꯃꯁꯗ ꯑꯗꯨꯝ ꯇꯧꯃꯤꯅ ꯑꯁꯤ ꯍꯧꯖꯤꯛ ꯑꯩ